ꯍꯂꯣ
ꯑꯣ ꯀꯩꯗꯧꯔꯤꯕ ꯅꯪꯅ
ꯑꯩ ꯂꯝꯕꯤꯗ ꯋꯀꯤꯡ ꯆꯠꯂꯤ
ꯆꯥꯛ ꯆꯥꯔꯛ ꯑꯕꯣ
ꯀꯗꯥꯏꯗꯩꯩ ꯆꯥꯛꯅꯣꯗ ꯌꯨꯝꯗ ꯂꯩꯇꯦ꯫
ꯀꯥꯏ ꯂꯩꯒꯦ꯫
ꯂꯝꯕꯤꯗ ꯥꯋꯀꯤꯡ ꯆꯠꯂꯤ꯫
ꯎꯝ ꯍꯥꯏꯗꯤ ꯌꯨꯝ ꯂꯩꯇꯦ ꯍꯥꯏꯗ꯭ꯔ ꯂꯝ ꯆꯠꯊꯣꯛꯍꯂꯦꯕ ꯃꯥꯟꯕ
ꯌꯥꯠꯇꯦ ꯅꯠꯇꯦ ꯈꯔ ꯈꯔ ꯐꯣꯟ ꯇꯧꯔꯕꯅꯦ ꯁꯤꯗꯥ
ꯇꯧꯔꯛꯄ ꯌꯥꯏꯌꯦ ꯑꯩ ꯀꯣꯜ ꯇꯧꯕꯒꯤ ꯅꯪ ꯁꯤ ꯇꯧꯈ꯭ꯔꯗꯤ ꯑꯃꯈꯛꯇ ꯉꯥꯏꯔꯅꯤ ꯅꯪ ꯍꯥꯟꯅ ꯍꯥꯏꯔꯛꯄꯕꯨꯗꯤ ꯐꯥ ꯕ ꯅꯍꯥꯟꯗꯒꯤꯗꯤ ꯃꯌꯥꯝ ꯂꯩꯔꯝꯕꯅꯦꯕ ꯑꯩꯒꯤ ꯀꯣ ꯇꯧꯕ
ꯎꯝ
ꯍꯒꯗꯨ
ꯑꯥ ꯇꯥꯏꯅꯦ ꯇꯥꯏꯅꯦ
ꯑꯣ ꯃꯣꯏꯒꯤ ꯀꯣꯜ ꯇꯧꯕꯩ ꯃꯁꯤꯡꯁꯦ ꯀꯨꯟꯊ꯭ꯔꯥꯔꯛꯇꯤ ꯍꯦꯟꯅ ꯌꯥꯗꯦꯕ
ꯑꯥ ꯀꯌꯥ ꯁ ꯑꯗꯨꯗꯤ ꯑꯩꯒ ꯀꯨꯃꯥꯄꯟ ꯁꯨꯔꯦ
ꯎꯝ ꯁꯤꯒ ꯀꯨꯟ ꯃꯥꯄꯟ ꯁꯨꯗꯣꯏꯕ ꯑ ꯅꯪ ꯍꯥꯟꯅ ꯍꯥꯏꯔꯛꯑꯕꯗꯤ ꯃꯌꯥꯝ ꯇꯧꯔꯣꯏꯗ꯭ꯔꯥ
ꯑꯩꯗꯨ ꯆꯤꯜꯅꯥꯎꯗ ꯍꯥꯏꯔꯤꯅꯦ ꯆꯤꯜꯅꯥꯎ ꯅꯪ ꯈꯛꯇꯅ ꯇꯧꯕꯗꯨꯗꯤ ꯅꯨꯡꯉꯥꯏꯇꯦ
ꯅꯣꯏ ꯆꯦ ꯅꯥꯎꯁꯨ ꯍꯥꯟꯅ ꯍꯥꯏꯔꯛꯀꯦꯗꯤ ꯑꯩꯗꯤ ꯁꯨꯝ ꯀꯩꯅꯣ ꯀꯣꯜꯗꯣ ꯌꯥꯈꯤꯗꯕ ꯍꯥꯏꯗꯤ ꯃꯤꯅ ꯑꯩꯅ ꯇꯧꯔꯀꯥꯟꯗ ꯄꯥꯏꯔꯛꯇꯕ ꯑꯗꯩ ꯅꯦꯠꯋꯥꯥꯛ ꯌꯥꯗꯕ ꯈꯣꯠ ꯈꯣꯠꯇꯕꯗꯨꯁꯨ ꯃꯌꯥꯝ ꯌꯥꯗꯕ ꯌꯥꯎꯕꯅꯦꯕ ꯑꯗꯨꯃꯥꯏꯅ ꯇꯧꯔꯒꯁꯨ ꯌꯥꯗꯕ ꯐꯅꯌꯥꯝ ꯌꯥꯎꯈ꯭ꯔꯕꯅꯦ ꯑꯩꯈꯣꯏ ꯃꯥꯗ ꯑꯩꯅ ꯁꯨꯝ ꯇꯧ ꯍ ꯀꯥꯟꯗꯁꯨ ꯑꯗꯨ ꯍꯅ ꯈꯪꯅꯔꯝꯗꯤ ꯕꯔꯣꯏꯗ꯭ꯔꯥ
ꯍꯦꯛ ꯍꯥꯞꯄ ꯀꯩꯗꯤ ꯍꯥꯏꯕꯅꯤ ꯆꯦꯅꯥꯎ ꯅꯪ ꯈꯛꯇ ꯇꯧꯕꯗꯤ ꯑꯩꯉꯣꯟꯗꯁꯨ ꯀꯌꯥ ꯀꯌꯥꯗꯧꯅꯔꯣꯏ ꯑꯗꯨꯗꯨꯅ ꯅꯃꯥꯟꯅꯕꯤꯈꯩꯗꯁꯨ ꯍꯥꯏꯌꯣ ꯈꯪꯅꯗ꯭ꯔꯁꯨ ꯑꯗꯨꯝ ꯋꯥꯔꯤꯗꯤ ꯃꯣꯏꯅ ꯑꯗꯨꯝ ꯍꯧꯗꯣꯔꯛꯑꯣ ꯑꯩꯅ ꯑꯗꯨꯝ ꯈꯨꯝꯒꯦ ꯍꯥꯏꯈꯤꯕꯅꯦ
ꯃꯥꯁꯨ ꯀꯣꯛ ꯍꯥꯏꯔꯛꯀꯦꯗꯤ ꯍꯥꯏꯔꯛꯇꯦꯕ ꯉꯍꯥꯟ
ꯑꯗꯨ ꯑꯗꯨ ꯃꯥꯁꯨ ꯍꯥꯏꯔꯛ ꯍꯥꯏꯒꯦ ꯍꯥꯏꯒꯦ ꯍꯥꯏꯒꯦꯗꯤ ꯍꯥꯏꯔꯒ ꯁꯨꯃꯥꯏꯅ ꯍꯥꯏꯈꯤꯗꯕꯅꯦꯕ ꯑꯗꯨꯅꯤ ꯇ ꯂꯧꯎ ꯁꯤꯡꯎꯕꯒꯤ ꯋꯥꯐꯝ
ꯍꯕꯅꯦ ꯄꯥꯝ ꯁꯅꯥꯗꯣ ꯅꯪ ꯈꯪꯉꯦ ꯍꯥꯏꯕꯗꯣ ꯃꯉꯣꯟꯗꯁꯨ ꯌꯥꯎꯕꯅꯦ ꯑꯗꯨꯝ ꯃꯉꯣꯟꯗꯒꯤꯁꯨ
ꯗꯜꯂꯤꯍꯦ ꯄꯥꯝ ꯁꯅꯥꯒꯗꯤ
ꯁꯥꯟꯅꯧ ꯀꯩꯅꯣ
ꯑꯦ ꯀꯔꯥꯢꯗ
ꯃꯁꯤꯈꯩꯁꯨ ꯁꯥꯟꯅꯑꯣ ꯃꯣꯏ ꯏꯕꯥꯅꯤꯒꯤ ꯈꯔ ꯈꯔ ꯂꯩꯔꯝꯒꯅꯤ ꯑꯩꯒꯤꯗꯤ ꯑꯩꯅꯦ ꯃꯣꯏꯗꯒꯤꯅꯦ ꯉꯁꯥꯏ ꯁꯅꯕ꯭ꯔꯥ
ꯏꯆꯦꯅꯥꯎꯅ ꯀꯧꯔꯒ ꯑꯩꯒꯗꯤ ꯁꯥꯟꯅꯗꯦ ꯃꯕꯥꯅꯤ ꯑꯍꯨꯝꯂꯛ ꯁꯥꯟꯅꯈꯤꯕꯅꯤ
ꯑꯣ
ꯃꯣꯏ ꯃꯥꯔꯁꯤꯒꯤꯗꯤ ꯌꯥꯝ ꯌꯥꯕ꯭ꯔꯥ ꯈꯪꯗꯦ ꯑꯃꯨꯛꯀ ꯇꯧꯔꯛꯈ꯭ꯔ ꯑꯃꯨꯛꯀ ꯇꯧꯔꯛ ꯈ꯭ꯔꯅ ꯌꯥꯝ ꯇꯧꯍꯧꯕꯅꯤ
ꯑꯣ ꯀꯩꯅꯣ ꯇꯧꯕ ꯃꯣꯏ ꯃꯌꯥꯝꯗꯒꯤꯅꯦ ꯑꯩꯅ ꯏꯍꯥꯟ ꯍꯥꯟꯅ ꯍꯥꯞꯄꯅꯦꯕ ꯑꯗꯣ ꯑꯩꯅ ꯑꯃꯨꯛ ꯃꯣꯏꯗ ꯇꯧꯔꯒ ꯃꯣꯏꯁꯨ ꯑꯃꯨꯛ ꯈꯔ ꯂꯩꯔꯒ ꯑꯃꯨꯛ ꯀꯣꯜ ꯇꯧꯕ ꯌꯥꯔꯛꯄꯅꯦꯕ ꯍꯥꯟꯅ ꯌꯥꯔꯝꯗꯕꯗ ꯑꯗꯨꯃꯥꯏꯅ ꯇꯧꯅꯈꯤꯕꯅꯦ ꯑꯗꯨꯒꯤꯅꯦ
ꯊꯥ ꯀꯌꯥꯝ ꯂꯩꯒꯦꯕ
ꯊꯥꯁꯦ ꯈꯪꯗ꯭ꯔꯥ ꯃꯣꯏꯅꯅꯦ ꯅꯣꯇꯤꯁ ꯂꯥꯛꯄꯗꯗꯤ ꯂꯣꯏꯗꯣꯏꯣꯔꯦ ꯅꯣꯏ ꯁꯤꯒꯤ ꯇꯥꯛꯁꯦ ꯂꯣꯏꯗꯣꯔꯦ ꯑꯗ ꯅꯣꯏ ꯑꯟꯀꯝꯄꯤꯠ ꯑꯣꯏꯕꯈꯩꯗꯣ ꯁꯨꯠꯆꯠ ꯂꯣꯏꯁꯤꯟꯅꯕ ꯇꯧꯔꯣ ꯈꯣꯠꯂꯣꯅꯗꯤ ꯍꯥꯏꯗꯤ ꯍꯥꯏꯔꯛꯄꯅꯦꯕ
ꯑꯥ ꯑꯗꯣ ꯑꯩꯒꯤꯗꯤ ꯅꯣꯏ ꯀꯣꯟ ꯇꯧꯕꯒꯤ ꯇꯥꯛꯇꯨ ꯂꯥꯛꯇꯦ
ꯑꯗꯨꯅꯦ ꯀꯩꯅꯣ ꯂꯥꯛ ꯀꯩꯅꯣ ꯇꯧꯗꯦ ꯍꯥꯏꯁꯦ ꯂꯣꯏꯗꯧꯔꯕꯒꯤ ꯂꯥꯛꯇꯕ ꯑꯣꯏꯔꯝꯕꯁꯨ ꯌꯥꯏꯑꯕ ꯍꯥꯟꯅꯁꯨ ꯂꯑ ꯍꯥꯟꯅ ꯃꯣꯏꯈꯩꯁꯨ ꯍꯥꯟꯅ ꯂ ꯄꯥꯝꯗꯦꯕ ꯑꯩꯅ ꯇꯧꯕꯈꯛꯅꯦꯕ ꯌꯥꯔꯝꯃꯤꯁꯦ ꯑꯩꯅ ꯇꯧꯕꯈꯛ ꯌꯥꯏꯉꯗ ꯑꯩꯈꯣꯏ ꯑꯩꯅ ꯇꯧꯔꯒ ꯁꯥꯟꯅꯔꯝꯕꯅꯦꯕ ꯈꯔ ꯂꯩꯔ ꯃꯣꯏꯒꯤ ꯑꯃꯨꯛ ꯌꯥꯔꯛꯎ ꯄꯤꯔꯛꯄꯅꯦꯕ ꯍꯥꯏꯗꯤ ꯁꯤꯒꯤ ꯑꯦꯄ꯭ꯂꯤꯀꯦꯁꯟꯁꯦ ꯃꯊꯪ ꯑꯃꯨꯛ ꯈꯔ ꯂꯩꯔꯒ ꯇꯥꯛꯁ ꯂꯥꯛꯄ ꯌꯥꯏ ꯑꯗꯨꯗ ꯑꯗꯨꯝ ꯇꯧ ꯊꯕ ꯑꯕ ꯑꯣꯏꯗꯤ ꯇꯧꯃꯤꯟꯅꯁꯦ ꯑꯗꯒꯤꯗꯤ ꯑꯩꯒꯤ ꯃꯃꯥꯡꯗ ꯏꯍꯥꯟ ꯍꯥꯟꯅ ꯇꯧꯈꯤꯕ ꯇꯥꯛꯁꯇꯣ ꯑꯗꯨꯗꯤ ꯑꯩ ꯁꯣꯝꯗ ꯇꯧꯕꯅꯦꯕ ꯑꯩꯁꯨ ꯍꯥꯏꯗꯤ ꯃꯃꯥꯡꯗꯁꯨ ꯇꯧꯈ꯭ꯔꯦꯕ ꯁꯤꯒ ꯑꯅꯤꯔꯛ ꯁꯨꯕꯅꯦ ꯑꯩꯕꯨꯗꯤ
ꯀꯌꯥꯝ ꯇꯥꯜꯍꯧꯔꯕ
ꯑꯁ ꯂꯤꯁꯤꯡ ꯑꯍꯨꯝ ꯗꯤ ꯁꯨꯗꯨꯔꯦ ꯌꯥꯝ ꯌꯥꯝꯃꯦ ꯌꯨꯝꯝ ꯁꯥꯀꯣ ꯅꯥꯔꯅꯤ
ꯂꯤꯁꯤꯡ ꯑꯍꯨꯝꯃ
ꯑꯥ
ꯑꯗꯨꯗꯤ ꯃꯊꯣꯟ ꯃꯉꯥ ꯍꯩꯕ ꯌꯥꯔꯤꯅꯦ
ꯌꯦ ꯑꯔꯦꯉ ꯀꯤ ꯐꯖꯕ ꯑꯃ ꯁꯥꯔꯅꯤ ꯑꯩꯗꯤ ꯍꯥꯏꯍꯧꯔꯒꯦ ꯍꯟꯇ ꯁꯤꯒꯤ ꯀꯩꯅꯣꯁꯦ ꯍꯟꯗꯛ ꯁꯤꯒꯤ ꯀꯣꯜ ꯈꯔꯁꯦ ꯂꯣꯏꯁꯤꯟꯕꯒ ꯍꯩꯔꯒꯦ
ꯑꯣ ꯍꯥꯏꯔꯣ ꯍꯥꯏꯔꯣ
ꯍꯌꯦꯡꯗꯒꯤꯩ ꯂꯍꯕꯨ ꯌꯥꯕꯨ ꯌꯥꯔꯛꯅꯤ
ꯃꯥꯅꯦ ꯃꯥꯅꯦ ꯆꯅꯥꯎ ꯏꯗꯤ ꯂꯤꯁꯤꯡ ꯆꯪꯕ ꯅꯪ ꯄ꯭ꯔꯣꯁꯤꯦꯁ ꯂꯥꯛꯇ꯭ꯔꯤꯕꯣ
ꯀꯩ ꯇ ꯈꯅꯦ ꯋꯥꯄ ꯍꯥꯏꯕꯆꯅ
ꯇꯠꯇꯦ ꯇꯠꯇꯄꯤ
ꯍꯖꯔꯔꯕ
ꯅꯣꯏ ꯅꯣꯏ ꯑꯗꯨꯗꯥꯏꯗꯅꯦ ꯅꯣꯏ ꯅꯣꯏ ꯑꯗꯨꯗꯥꯋꯥꯏꯗꯅꯦ ꯌꯥꯝ ꯅꯨꯡꯉꯥꯏꯇ ꯃꯥꯜꯂꯦ
ꯑꯣ ꯑꯩꯒꯤ ꯑꯩ ꯀꯥꯁꯤꯕꯨꯗꯤ ꯈꯔ ꯅꯨꯡꯉꯥꯏꯇꯕꯅꯤ
ꯑꯣ ꯑꯗꯨꯒꯤ ꯑꯣꯏꯔꯝꯕꯁꯦ
ꯎꯝ ꯀꯩꯅꯣ ꯅꯪꯅ ꯃꯆꯅꯣ ꯀꯩꯗ ꯩ ꯇꯧꯋꯦ ꯆꯦꯅꯥꯍꯎꯒꯤ ꯋꯥ ꯑꯃ ꯍꯥꯏꯈꯤꯕꯗꯣ ꯀꯩꯅꯣ ꯇꯥꯍꯧꯗ꯭ꯔꯦ
ꯆꯤꯜ ꯏꯅꯥꯎꯒꯤꯗꯤ ꯍꯧꯖꯤꯛ ꯄ꯭ꯔꯣꯁꯦꯁ ꯂꯥꯛꯎꯔꯕꯅꯦ
ꯑꯣ ꯍꯣꯏ
ꯅꯣꯏꯗꯤ ꯂꯥꯛꯇ꯭ꯔꯤꯕꯣ
ꯂꯥꯛꯑ ꯀꯁꯨ
ꯀꯌꯥꯂꯕ ꯄꯁꯦꯁꯅꯦ
ꯁꯅꯤ ꯃꯨꯛꯇꯗꯗ ꯑꯗꯇꯦ
ꯑꯦ ꯑꯗꯨꯗꯤ ꯏꯆꯤꯜꯅꯥꯎꯅ ꯌꯥꯝꯃꯤꯍꯦ
ꯎꯝ
ꯆꯅꯥꯎꯒꯤꯗꯨꯨꯄꯥꯄꯥ ꯆꯝ ꯆꯥꯝꯃꯔꯤ ꯌꯥꯡꯈꯩꯧ ꯆꯥꯝꯃꯔꯤ ꯌꯥꯡꯈꯩꯗꯤ ꯌꯧꯗꯕꯅꯤ ꯆꯥꯝꯃꯔꯤꯒ ꯅꯤꯝꯐꯨ ꯃꯔꯤꯔꯒ ꯝ ꯍꯕꯅꯦ
ꯎꯝ
ꯑꯩꯁꯨ ꯉꯔꯥꯡ ꯅꯪꯒ ꯆꯤꯜꯍꯅꯥꯎꯕ ꯁꯥꯟꯅꯕꯗ ꯂꯨꯄꯥ ꯆꯥꯝꯃ ꯄ꯭ꯔꯣꯁꯦꯁ ꯂꯥꯛꯑ
ꯑꯣ ꯐꯔꯦꯅꯦ
ꯑꯗꯣ ꯑꯗꯣ ꯉꯁꯥꯏꯃꯨꯛꯁꯦ ꯅꯣꯏ ꯃꯁꯤꯒ ꯑꯍꯨꯝꯂꯛ ꯁꯥꯟꯅꯔꯦ ꯑꯗꯨꯒ ꯅꯪꯅ ꯁꯥꯟꯅꯔꯤꯁꯤꯅ ꯀꯌꯥ ꯂꯥꯛꯇꯣꯏꯅꯣꯗꯤ ꯈꯪꯗꯦ
ꯎꯝ ꯍꯥꯟꯅ ꯈꯪꯉꯝꯃꯗꯤ ꯃꯌꯥꯝ ꯑꯃ ꯇꯧꯕꯤꯕ ꯌꯥꯕ
ꯃꯥꯅꯤ ꯃꯥꯅꯤ ꯅꯣꯏꯖꯨ ꯈꯔ
ꯑꯦ ꯀꯩꯅꯣ ꯅꯪꯒ ꯈꯔ ꯅꯨꯡꯁꯤꯅꯗꯕ꯭ꯔꯥ ꯌꯥꯅꯗꯕ꯭ꯔꯗꯤ ꯈꯪꯗꯦꯀꯣ ꯀꯤꯞꯂꯥꯅ ꯅꯪ ꯅꯣꯡꯇꯒ ꯄꯥꯅꯤꯍꯦ ꯁꯨꯁꯤꯨ ꯇꯧꯕ ꯏꯄ꯭ ꯑꯃ ꯂꯩ ꯀꯥꯏꯅꯤ ꯃꯥꯝꯃꯨꯕ꯭ꯔꯥ ꯀꯩꯅꯣ
ꯄꯥꯝꯃꯨꯔꯝꯒꯅꯤ ꯑꯩꯗꯤ ꯃꯌꯥꯝꯅ ꯈꯪꯗꯕꯅꯤ
ꯎꯝ ꯒ꯭ꯌꯥꯟ ꯅꯪꯒꯤ ꯒ꯭ꯌꯥꯟ ꯈꯔ ꯇꯥꯕ ꯖꯥꯠꯅꯦ ꯑꯗ ꯃꯥꯅ ꯄꯥꯝꯃꯨꯗꯅ ꯍꯥꯏꯗꯣꯛꯇꯕ
ꯍꯥꯏꯗꯣꯛꯅꯤꯡꯗꯕ ꯍꯥꯏꯇꯥꯔꯦ ꯃꯤ ꯃꯥꯡꯗ ꯈꯪꯍꯟꯕꯗꯣ
ꯎꯝ ꯄꯥꯃꯨꯕ ꯎꯝ
ꯃꯥꯅꯦ ꯃꯥꯅꯦ ꯑꯗꯨꯒꯤꯅꯤ
ꯃꯤꯅ ꯌꯦꯡꯒꯤꯅꯤ ꯈꯪꯒꯤꯅꯤꯅ ꯍꯣꯏ ꯍꯣꯏ
ꯃꯥꯅꯤ ꯃꯥꯅꯤ ꯃꯥꯅꯤ ꯃꯥꯅꯤ ꯃꯥꯅꯤ ꯈꯪꯖꯂꯣ ꯈꯪꯖꯂꯣ
ꯅꯪꯅꯤ ꯌꯨꯝꯗ ꯀꯔꯝ ꯀꯥꯟꯗ ꯍꯟꯖꯤꯟꯗꯣꯏꯕ
ꯌꯨꯝꯗꯍꯜ ꯂꯤꯌꯦ
ꯑꯣ ꯆꯥꯛꯇꯤ ꯄꯂꯦꯝꯅ ꯊꯣꯡꯉꯝꯗꯣꯏꯔꯣ
ꯆꯥꯛꯇꯤ ꯄꯂꯦꯝꯅ ꯉꯁꯥꯏꯅ ꯂꯣꯏꯍꯧꯔꯕꯅꯤꯗ
ꯎ ꯅꯪꯒꯤꯅꯦ ꯅꯪꯒꯤꯅ ꯀꯌꯥ ꯄꯣꯛꯏꯅꯣ ꯏꯆꯤꯟ ꯏꯅꯥꯎ
ꯑꯁ ꯌꯥꯝꯃꯗꯦꯗ ꯑꯅꯤ ꯈꯠꯇꯅꯦ
ꯅꯪ ꯑꯍꯟ
ꯎꯝ
ꯎꯝ ꯐꯩ ꯐꯩ ꯑꯍꯟꯒꯤ ꯃꯃꯥ ꯃꯄꯥꯅ ꯌꯥꯝ ꯅꯨꯡꯁꯤ ꯍꯥꯏꯕꯅꯦ
ꯁꯨꯃꯥꯏꯅ ꯑꯁ ꯅꯨꯡꯁꯤꯕꯗ ꯂꯣꯏꯔꯦ
ꯌꯥꯝ ꯂꯨꯅ ꯇꯧꯔꯝꯗꯧ ꯃꯥꯜꯂꯦ
ꯏꯁ ꯈꯨꯠꯇꯧ ꯑꯃꯅꯦꯍꯦ ꯊꯥꯖꯗ꯭ꯔꯒ ꯔꯣꯁꯤꯕꯤꯅꯗ ꯍꯪꯉꯣ
ꯎꯝ ꯍꯪꯒꯦ
ꯍꯪꯉꯨ ꯍꯪꯉꯨ ꯅꯨꯡꯉꯥꯏꯔꯦ ꯑꯩꯁ ꯇꯨꯝꯕꯒ ꯆꯥꯕꯒ ꯇꯨꯝꯕꯒ ꯆꯥꯕꯒ ꯍꯧꯖꯤꯛꯇꯤ ꯑꯣꯛ ꯃꯥꯜꯂꯦ
ꯀꯩꯅꯣꯍꯦ ꯅꯨꯡꯉꯥꯏꯕꯕꯨ ꯇꯨꯝꯕꯒ ꯆꯥꯕꯒꯔꯥ ꯅꯨꯡꯉꯥꯏꯕꯕꯨ ꯎꯨꯅꯕ
ꯑꯩꯁ ꯑꯗꯨꯅꯤꯅꯤꯅꯦ ꯅꯨꯡꯉꯥꯏꯕ ꯍꯥꯏꯁꯦ ꯑꯦ ꯉꯏꯍꯥꯛ ꯑꯃꯨꯛ ꯇꯨꯝꯃꯝꯅꯤ ꯑꯃꯨꯛ ꯍꯧꯒꯠꯅꯤ ꯆꯥꯛ ꯆꯥꯊꯣꯛꯅꯤ ꯑꯃꯨꯛ
ꯑꯣꯏꯔꯤꯕꯅꯤꯅ ꯋꯥ ꯉꯥꯡꯅꯕ ꯋꯥꯒꯤꯅꯤ ꯄꯪꯉꯤ ꯑꯉꯥꯡ ꯑꯣꯏꯕꯅꯤꯅ ꯈꯤꯇꯪ ꯄꯪꯉꯤꯕ ꯋꯥ ꯉꯥꯡꯅꯕ ꯋꯥꯅꯤꯕ ꯅꯨꯡꯉꯥꯏꯕ ꯃꯁꯛ ꯈꯪꯗ꯭ꯔꯤꯕ
ꯃꯥꯅꯦ ꯃꯥꯅꯦ ꯃꯥꯅꯦ ꯃꯥꯅꯦ
ꯀꯩꯅꯣ ꯃꯤꯅ ꯍꯥꯏꯒꯩ ꯃꯥꯅꯤ ꯍꯥꯏꯔꯤꯁꯤꯕꯣ
ꯃꯥꯅꯦ ꯃꯥꯅꯦ ꯍꯥꯏꯕꯅꯤ ꯀꯩꯅꯣ ꯑꯦ ꯀꯅꯤꯅꯣ ꯁꯥꯎꯕꯨ ꯁꯥꯎꯕꯔ ꯀꯩꯅꯣꯅꯦ
ꯏꯕꯨꯉꯣ
ꯍꯥ ꯂꯩꯃꯤ ꯀꯔꯤ ꯃꯊꯦꯜ ꯊꯣꯡꯕꯤꯒꯦ ꯍꯜꯂꯣ ꯃ ꯇꯤ ꯐ ꯃꯖꯪꯅꯤ ꯆꯤꯅꯃ ꯍꯜꯂꯣ ꯅꯥꯇꯣꯡꯕꯤꯒꯤ
ꯑ
ꯎꯝ ꯑꯥ ꯇꯧꯔꯤꯕꯃꯤꯅꯦ ꯑꯦ ꯑꯩꯈꯣꯏꯁꯨ ꯀꯣꯏꯩꯅꯣꯅꯦ
ꯍ
ꯂꯩꯔꯝꯃꯤꯄꯨ ꯑꯩꯈꯣꯏ ꯕꯥꯅ ꯀꯩꯅꯣꯗꯒꯤ ꯑꯩꯈꯣꯏ ꯂꯧꯒꯏꯗ ꯂꯧꯒꯏꯗ ꯂꯩꯔꯨꯕ꯭ꯔꯥ ꯈꯪꯗꯦ ꯈꯪꯒꯤꯦ
ꯑ
ꯎꯝ ꯌꯦ ꯃ ꯁꯠꯇ ꯄꯡꯈ ꯆꯧꯗꯤ ꯑꯗꯨ ꯑꯩ ꯉ ꯃꯤꯅꯤ ꯁꯅꯄꯀꯣ ꯁꯤꯒꯟ ꯄꯤꯖꯤꯒ ꯆꯍꯎꯒ ꯑꯗꯣ ꯉꯁꯤ ꯂꯨꯄꯥ ꯆꯥꯝꯃ ꯄ꯭ꯔꯣꯁꯦꯁ ꯂꯥꯛꯑꯦ ꯉꯥꯡꯉꯅ ꯃꯤ ꯑꯃꯃꯃꯨꯛꯇꯤ ꯁꯥꯟꯅꯩꯌꯦꯕ
ꯑ
ꯂꯨꯄꯥ ꯌꯥꯡꯈꯩ ꯌꯧꯕ ꯑꯗꯒꯤ ꯐꯣꯔꯇꯤ ꯁꯤꯛꯁ ꯑꯣꯏꯕ ꯇꯧꯔꯤꯑꯦꯕ ꯍꯂꯣ ꯎ